ꯑꯥ
ꯇꯥꯕ꯭ꯔꯣ
ꯇꯥꯏꯌꯦ ꯇꯥꯏꯌꯦ
ꯆꯠ ꯆꯥꯕ꯭ꯔꯣ
ꯔꯤꯄ꯭ꯂꯦꯠ ꯀꯌꯥꯗꯤ ꯆꯥꯕꯣ ꯅꯪꯕꯣ
ꯍꯥꯥ
ꯄ꯭ꯂꯦꯠ ꯀꯌꯥꯗꯤ ꯆꯥꯕ꯭ꯔꯣ ꯆꯞꯄꯣ
ꯁꯛꯁ ꯄ꯭ꯂꯂꯦꯝꯅ ꯃꯛꯇ ꯆꯥꯍꯤꯗ ꯌꯛꯇꯗꯤ
ꯑ ꯑꯆꯥ ꯑꯌꯨ ꯅꯨꯡ ꯑꯌꯨꯛ ꯅꯨꯡꯗꯥꯡꯒ ꯈꯥꯏ ꯑꯔꯕ ꯄ꯭ꯂꯦꯠꯁꯦ
ꯍꯣꯏ ꯅꯨꯡꯗꯥꯡꯗꯅ ꯈꯔ ꯌꯥꯝ ꯆꯥꯅꯤꯅ ꯅꯪꯗꯤ
ꯀꯣꯏꯗꯤ ꯈꯥꯏꯗꯦ
ꯅꯪꯗꯤ ꯌꯥꯝ ꯆꯥꯔꯝꯃꯣꯏꯗ ꯆꯥ
ꯍꯣꯏ ꯆ ꯃꯇꯥꯡ ꯑꯗꯨ ꯑꯩ ꯀꯩꯅꯣ ꯑ ꯆꯠꯄꯗꯒꯤ ꯆꯥꯛ ꯌꯥꯝ ꯌꯥꯝ ꯆꯥꯕ ꯍꯧꯔꯦ ꯍꯟꯗꯛꯇꯤ
ꯑꯗꯨꯗ꯭ꯔꯣ ꯑꯥ
ꯄ꯭ꯔꯣꯐꯦꯁꯟ ꯆꯦꯟꯖ ꯇꯧꯕꯗꯒꯤ ꯆꯥꯛ ꯌꯥꯝ ꯆꯥꯕ ꯍꯧꯔꯦ
ꯎꯝ ꯑꯗꯨꯒꯒ ꯁꯥꯟꯅꯕ ꯈꯣꯠꯄ ꯇꯧꯕꯅꯤꯅ ꯅꯪꯗꯤ ꯑꯗꯨꯝ ꯆꯛꯇꯤ ꯆꯪꯒꯅꯤꯗ ꯃꯤ ꯈꯔꯁꯤꯡꯁꯦ ꯋꯥꯔꯤ ꯁꯥꯕ ꯂꯣꯏꯕ ꯍꯦꯛ ꯃꯤꯅꯤꯠ ꯑꯅꯤ ꯑꯍꯨꯝ ꯒꯦꯞ ꯂꯩꯕꯁꯦ ꯃꯇꯝ ꯌꯥꯝ ꯃꯥꯡꯗ꯭ꯔꯣ ꯎ
ꯈꯪꯗꯅ
ꯑꯩꯈꯣꯏꯗꯤ ꯗꯥꯏꯔꯦꯛ ꯗꯥꯏꯔꯦꯛ ꯇꯧꯋꯤꯗꯅ
ꯍꯣꯏ
ꯃꯤ ꯈꯔꯗꯤ ꯃꯤꯅꯤꯠ ꯑꯃ ꯑꯅꯤ ꯉꯥꯏ ꯇꯥꯞꯅ ꯇꯥꯞꯅ ꯀꯣꯏ ꯀꯣꯏꯔꯒ ꯇꯥꯅ ꯂꯩꯕꯅꯤꯅꯦ
ꯀꯩꯅꯣꯝꯃ ꯐꯪꯉꯦ ꯉꯁꯤꯦ ꯈꯔ ꯑꯍꯟ ꯑꯣꯏꯕ ꯑꯃ
ꯑꯣ
ꯑꯁ ꯐꯖꯅ ꯀꯩꯅꯣ ꯇꯧꯔꯤꯗ ꯅꯩ ꯊꯥꯔꯤꯗ ꯃꯣꯏꯗ
ꯉ ꯊꯥꯔꯔꯤꯕꯗꯤ
ꯍꯩꯅ ꯁꯤꯡꯅ ꯉꯥꯡ ꯊꯥꯔꯤꯑꯕ ꯃꯣꯏꯗ
ꯎ ꯍꯣꯏꯅꯦ ꯍꯣꯏꯅꯦ ꯑꯁ ꯑꯩ ꯅ ꯑꯃ ꯋꯥꯔꯤ ꯑꯃ ꯂꯤꯕꯤꯒꯦꯅꯦ ꯑꯩꯁꯨ
ꯂꯑꯣꯅꯦ ꯂꯑꯣꯅꯦ
ꯅꯍꯥꯟ ꯅꯣꯏꯒꯤꯁꯨ ꯑꯗꯨꯝ ꯂꯩꯔꯝꯅꯤ ꯑꯉꯥꯡ ꯑꯣꯏꯔꯤꯀꯥꯟꯗ ꯑꯩꯈꯣꯏꯗꯤ ꯈꯔ ꯁꯥꯊꯤꯕꯅꯤꯅ ꯁꯥꯊꯤꯕ ꯍꯥꯏꯕꯁꯦ
ꯍꯣꯏ ꯍꯣꯏ
ꯑꯉꯥꯡ ꯑꯣꯏꯕ ꯀꯥꯟꯗ ꯁꯥꯊꯤꯕꯅꯤꯅ ꯇꯨꯔꯦꯟꯗ ꯏꯁꯤꯡ ꯁꯅꯥꯕ ꯆꯠꯄ ꯈꯣꯠꯄꯗ ꯍꯣꯏ ꯃꯔꯨꯞꯈꯣꯏ ꯁꯤꯒꯦꯅ ꯇꯧꯕ ꯌꯥꯎꯔꯕꯅꯤꯅꯦ ꯑꯗꯨꯒꯤ ꯋꯥꯔꯤ ꯑꯃ ꯂꯤꯔꯛꯀꯅꯤ ꯑꯅꯤ ꯑꯍꯨꯝ ꯂꯩ ꯑꯗꯨꯗꯣ ꯐꯥꯔꯁ ꯑ ꯑꯉꯥꯡ ꯑꯣꯏꯔꯤꯀꯥꯟꯒꯤ ꯐꯥꯔꯁ ꯗꯦ ꯂꯥꯛꯀꯦꯀꯣ ꯖꯒꯥ ꯑꯃ ꯂꯩꯌꯦꯕ ꯑꯩꯈꯣꯏꯅ ꯍꯧꯖꯤꯛ ꯀꯩꯒꯤ ꯌꯨꯝ ꯍꯥꯏꯅ ꯑꯗꯨꯝ ꯑꯉꯥꯡ ꯑꯣꯏꯔꯤꯀꯥꯟꯗ ꯃꯤ ꯌꯥꯝ ꯍꯣꯠꯂꯦꯗꯅ ꯖꯒꯥ ꯖꯒꯥ ꯇꯨꯔꯦꯜ ꯑꯣꯏꯔꯁꯨ
ꯍꯣꯏ ꯍꯣꯏ
ꯑꯩꯈꯣꯏꯅ ꯀꯩ ꯀꯩꯒꯤ ꯂꯥꯏꯌꯣꯟꯒꯤ ꯌꯨꯝ ꯍꯥꯏꯅ ꯀꯩꯒꯤ ꯌꯨꯝ ꯍꯥꯏꯅ ꯊꯣꯂꯝꯕ ꯑꯃ ꯂꯩꯌꯦꯕ ꯑꯗꯨꯗ
ꯑꯗꯨꯗ
ꯑꯍꯣ ꯑꯗꯨꯝ ꯏꯁꯤꯡꯗꯨ ꯀꯔꯐ ꯂꯩꯗꯅ
ꯑꯥ
ꯇꯨꯔꯦꯟꯗꯨ ꯇꯨꯔꯦꯟꯗꯨ ꯈꯣꯏꯔꯒ ꯀꯩꯅꯣ ꯇꯧꯕꯗꯣ
ꯍ ꯍꯣꯏ ꯍ ꯍꯣꯏ ꯗ꯭ꯔꯥꯏꯚꯔ ꯃꯪꯒꯣ ꯆꯂꯅꯀ ꯍꯣꯏ ꯍ
ꯇꯥꯅꯤꯡ ꯂꯩꯕꯗꯨꯗ ꯑꯍꯣꯕ ꯑꯃꯗ ꯑꯗꯨꯝ ꯍꯣꯈ꯭ꯔꯕ ꯍꯥꯏꯇꯥꯔꯦ ꯃꯅꯨꯡ ꯆꯪꯂꯒ ꯑꯗꯨ ꯑꯗꯨ ꯍꯣꯕꯗꯨ ꯑ ꯍꯩꯇꯕ ꯍꯣꯏꯗꯤ ꯑꯗꯨꯝ ꯌꯥꯗꯕꯅꯦꯕ ꯄꯟꯅꯅꯕ ꯑꯗꯨ ꯈꯔ ꯑꯍꯟꯈꯣꯏ ꯂꯩꯔꯒ ꯑꯗꯨꯗꯤ ꯆꯪꯖꯕꯅꯤ ꯑꯗꯨ ꯑꯩꯈꯣꯏꯁꯨ ꯑꯉꯥꯡ ꯄꯤꯛ꯭ꯔꯤ ꯑꯗꯣ ꯑꯍꯈ ꯑꯣꯏꯅ ꯄꯨꯔ ꯆꯪ ꯂꯩ ꯃꯇꯝꯗ ꯅꯣꯡꯃ ꯑꯩꯈꯣꯏ ꯑꯩꯈꯣꯏ ꯈꯨꯟꯒꯤ ꯀ꯭ꯂꯕ ꯄ꯭ꯔꯁꯤꯗꯦꯟ ꯈꯪꯕ꯭ꯔꯣ
ꯑ ꯍꯣꯏ ꯍꯣꯏ ꯍꯣꯏ ꯍꯟꯗꯛꯀꯤꯗꯨꯔꯣ
ꯀꯁꯨ ꯅꯍꯥꯟꯒꯤ ꯇꯧꯔꯕꯅꯤ ꯃꯁꯤꯆ ꯇꯔꯝ ꯑꯅꯤꯔ ꯇꯧꯕ ꯍꯧꯔꯕꯅꯤ ꯀꯨꯏꯔꯦ
ꯑꯣ ꯑꯣ ꯍꯣꯏ ꯍꯣꯏ ꯈꯪꯉꯦ
ꯃꯥꯒꯤ ꯃꯅꯥꯎꯅꯨꯄꯥꯒ ꯃꯥ ꯌꯥꯎꯋ ꯃꯥꯁꯨ ꯌꯥꯎꯋꯦꯕ ꯃꯥꯅ ꯌꯥꯎꯔꯒ ꯑꯗꯨꯝ ꯑꯩꯈꯣꯏ ꯆꯠꯄ ꯆꯠꯃꯤꯟꯅ ꯔꯣꯏꯕ ꯍꯄ ꯀꯥꯟꯗꯒꯤ ꯏꯅꯥꯎ ꯅꯨꯄꯥꯁ ꯃꯤ ꯈꯔ ꯄꯤꯛꯄꯅꯦ ꯑꯗꯨꯒ ꯏꯔꯣꯏꯕꯁꯤ ꯌꯥꯝ ꯍꯩꯇꯕ ꯍꯥꯏꯇꯥꯔꯦ
ꯑꯝ
ꯑꯗꯣ ꯑꯩꯈꯣꯏꯁꯦ ꯀꯩꯅꯣꯃꯁꯅꯥꯁꯤꯕ ꯍꯧꯖꯤꯛ ꯀꯔꯤꯕ ꯇꯥꯟꯕ ꯃꯝꯕꯤ ꯃꯥꯟꯕꯤ ꯅꯠꯇ꯭ꯔꯣ ꯃꯗꯨꯒꯤ ꯃꯝꯕꯤꯗꯤ ꯏꯁꯤꯡ ꯃꯅꯨꯡꯒꯤ ꯍꯣꯏ ꯏꯁꯤꯡ ꯃꯅꯨꯡ ꯅꯥꯅꯦꯕ ꯑꯣ ꯃꯥꯗ ꯈꯔ ꯍꯩꯇꯕ ꯑꯩꯈꯣꯏꯅ ꯆꯅꯥ ꯂꯩꯕ ꯃꯇꯝꯗ ꯃꯥꯗ ꯆꯣꯡꯁꯤꯟꯈ꯭ꯔꯦ ꯌꯥꯝꯝ ꯂꯨꯗꯦ ꯂꯨꯗꯦ ꯑꯦ ꯅ ꯁꯥꯏꯠꯇ ꯇꯥꯎꯔ ꯂꯩꯕꯗ ꯃꯥꯁꯦ ꯏꯁꯤꯡꯅ ꯈꯔ ꯄꯨꯔꯒ ꯃꯅꯨꯡꯗ ꯆꯪꯈ꯭ꯔꯦꯕ
ꯍ ꯍꯣꯏ
ꯍꯥꯏꯗꯤ ꯃꯥꯅ ꯂꯥꯎꯕꯁꯤꯗꯤ ꯑꯩꯈꯣꯏꯁꯨ ꯑꯉꯥꯡ ꯑꯣꯏꯔꯤꯕꯅꯤꯅ ꯃꯤꯕꯨ ꯀꯟꯕꯁꯦ ꯀꯤꯑꯕ
ꯍꯣꯏ ꯍꯣꯏ ꯍꯣꯏ
ꯍꯔꯗꯤ ꯑꯗꯨꯝ ꯏꯔꯣꯏꯕ ꯍꯥꯏꯔꯣ ꯁꯨꯝ ꯁ ꯁꯥꯒꯦ ꯍꯥꯏꯔꯁꯤꯀꯣ
ꯍꯣꯏ
ꯃꯗꯨꯗ ꯃꯥꯅ ꯂꯥꯎꯕꯕꯁꯤꯗꯤ ꯣꯛ ꯀꯣꯛ ꯏꯁꯤꯡ ꯊꯛꯄ ꯍꯧꯔ ꯎꯕ ꯍꯧꯔꯦ ꯃꯤꯠꯇ ꯈꯨꯠꯀ ꯊꯥꯡꯒꯠꯂꯒ ꯃꯥꯒꯤ ꯃꯌꯥꯝꯕꯗꯣ ꯍꯧꯖꯤꯛ ꯑꯩꯈꯣꯏ ꯀ꯭ꯂꯕ ꯄ꯭ꯔꯁꯤꯗꯦꯟꯗꯣ
ꯑꯣꯏ
ꯗ꯭ꯔꯦꯁ ꯐꯥꯎ ꯆꯦꯟ ꯂꯧꯊꯣꯛꯇ꯭ꯔꯦ ꯃꯥ ꯃꯄꯥꯟꯗ ꯂꯩꯕꯅꯤ ꯃꯥꯗꯤ
ꯎꯝ ꯎꯝ
ꯑꯁ ꯑꯗꯨꯗꯒꯤꯗꯤ ꯃꯥ ꯗꯥꯏꯔꯦꯛ ꯆꯣꯡꯁꯤꯜꯂꯒ ꯂꯧꯊꯣꯛꯄꯅꯤꯅꯦ ꯑꯁ ꯀꯤꯗꯤ ꯀꯤꯕꯅꯦ ꯑꯗꯨꯝ ꯏꯁꯤꯡ ꯊꯛꯄ ꯍꯧꯔꯔꯕ ꯃꯤꯠꯇ ꯎꯕꯗꯣ ꯑꯗꯨꯗ ꯃꯥ ꯃꯤ ꯑꯇꯩ ꯑꯇꯣꯞꯄ ꯃꯥꯁꯨ ꯗ꯭ꯔꯦꯁ ꯂꯧꯊꯣꯛꯍꯜꯂꯦꯕ ꯗ꯭ꯔꯁ ꯆ ꯊꯧꯕ ꯍꯥꯏꯕꯨꯗꯤ ꯏꯔꯣꯏꯅꯤꯉꯥꯏ ꯑꯗꯨꯃꯥꯏꯅ ꯃꯥ ꯎꯝ ꯎꯝ ꯏꯔꯣꯏꯕ ꯍꯩꯇ꯭ꯔꯦ ꯆꯪꯂꯒꯦꯅ ꯇꯧꯕ ꯀꯥꯟꯗ ꯗ꯭ꯔꯦꯁ ꯂꯧꯊꯣꯛꯄ ꯂꯣꯏꯗ꯭ꯔꯤ ꯀꯥꯟꯗ ꯃꯌꯥꯝꯕꯅ ꯆꯣꯡꯁꯤꯜꯂꯒ ꯏꯃꯥꯗ ꯀꯩꯅꯣꯃ ꯀꯟꯕꯤꯕꯅꯤꯅꯦ ꯑꯁ ꯀꯗꯤ ꯀꯍꯦ ꯑꯗꯨꯝ
ꯑꯩꯈꯣꯏꯒꯤ ꯀꯩꯅꯣ ꯇꯨꯔꯦꯟꯁꯨ ꯑꯗꯨꯝ ꯆꯥꯎꯋꯏꯅ ꯅꯪ ꯇꯨꯔꯦꯟ ꯂꯣꯝ ꯆ ꯣ ꯀꯨꯝꯕ꯭ꯔ ꯀꯨꯝꯔꯕꯤꯀꯣ
ꯍꯣꯏ ꯇꯨꯔꯦꯟꯗꯤꯤꯟ ꯑꯣꯏꯣꯏ ꯆꯥ ꯆꯥꯋ ꯗꯤꯞꯇꯤ ꯑꯣꯏꯗꯕ ꯃꯜꯂꯦ ꯅꯣꯏꯒꯤꯗꯣ
ꯑꯦ ꯑꯩꯈꯣꯏ ꯑꯉꯥꯡ ꯑꯣꯏꯔꯤꯉꯩꯗꯤ ꯌꯥꯝ ꯑꯣꯏꯌꯦꯦ ꯑꯗꯨ ꯎ ꯑꯩꯈꯣꯏꯒꯤ ꯇꯨꯔꯦꯟꯁꯤ ꯌꯥꯝ ꯊꯥꯎ ꯑꯣꯏꯕ ꯑꯩꯈꯣꯏꯒꯤ ꯑꯦꯔꯤꯌꯥ ꯂꯣꯏꯅ ꯂꯥꯛꯑꯦ ꯑꯗꯨꯗ ꯂꯣꯏꯕꯅꯦꯕ ꯏꯔꯨꯕꯅꯦꯕ
ꯑꯣ
ꯑꯗꯨ ꯑꯁ ꯑꯩꯈꯣꯏ ꯈꯨꯟꯅ ꯇꯧꯔꯤꯁꯦ ꯑꯩꯈꯣꯏꯅ ꯇꯥꯟꯊꯣꯛꯂꯤꯁꯦ ꯍꯥꯏ ꯁꯤꯠꯇꯕ ꯑꯩꯈꯣꯏꯗ ꯍꯣꯏ ꯍꯣꯏ ꯕ꯭ꯔꯤꯖꯁꯨ ꯅꯛꯈꯤꯗꯕ
ꯑ ꯑꯠꯆꯥ
ꯑꯗꯨꯒ ꯃꯣꯏ ꯏꯔꯨꯕ ꯂꯥꯛꯅꯤ ꯍꯥꯏꯔꯗꯤ ꯂꯨꯄꯥ ꯑꯃ ꯑꯅꯤꯒꯨꯝꯕ ꯄꯤꯕ ꯑꯗꯨ ꯑꯗꯨꯒ ꯌꯥ ꯑꯗꯨꯒ ꯀꯩꯅꯣꯅꯦ ꯍꯣꯏ ꯍꯧꯖꯤꯛꯀꯤ ꯅꯪ ꯑꯩꯈꯣꯏ ꯇꯥꯟꯅꯔꯁꯨ ꯅꯥꯏꯅꯀꯣ
ꯎꯝ
ꯇꯅꯥꯔꯁꯅꯥꯔꯤꯉꯥꯏꯒꯨꯝꯕ ꯀꯩꯅꯣ ꯇꯧꯕꯗ ꯑꯩꯁꯨ ꯏꯔꯣꯏꯕꯗꯤ ꯑꯗꯨꯝ ꯍꯩꯗꯤ ꯍꯩꯈ꯭ꯔꯦ ꯐꯖꯅ
ꯎꯝ
ꯑꯗꯨꯕꯨ ꯍꯣꯏ ꯃꯤꯕꯨ ꯀꯟꯕꯤꯕꯗꯤ ꯀꯤꯑꯕ ꯑꯃꯨꯛꯀ ꯍꯣꯏ ꯐꯖꯅ ꯀꯩꯅꯣ ꯍꯣꯏ ꯐꯖꯅ ꯍꯩꯇ꯭ꯔꯤꯕꯝꯅꯤꯅꯀꯣ ꯑꯗꯨ ꯑꯍꯥꯟꯗ ꯏꯔꯣꯏꯗ꯭ꯔꯤꯉꯩꯗ ꯗ꯭ꯔꯦꯁ ꯂꯧꯊꯣꯛꯂ ꯆꯣꯡꯁꯤꯜꯂꯦꯅ ꯏꯁꯤꯡ ꯅꯨꯡꯗ ꯑꯩꯗꯨ ꯏꯁꯤꯡꯗꯨ ꯂꯨꯦꯅ ꯈꯟꯕ ꯑꯗꯨꯔꯣꯝꯒꯤꯗꯣ ꯑꯗꯨ ꯁꯥꯏꯠ ꯇꯣꯉꯥꯟꯗ ꯑꯁ ꯆꯣꯡꯁꯤꯟꯕ ꯍꯦꯛꯇ ꯂꯨꯗꯕꯁꯤꯡꯗꯨꯣ ꯀꯣꯛꯅ ꯌꯛꯩꯕ ꯂꯩꯕꯛ ꯑꯗꯨꯗ ꯑꯁ ꯏꯁꯤꯡ ꯃꯅꯨꯡꯗꯨꯗ ꯏꯁꯤꯡ ꯃꯅꯨꯡꯗ ꯀꯨꯏꯅ ꯊꯣꯛꯇꯕꯅꯤ ꯅꯥꯑꯟꯗ ꯏꯁꯤꯡ ꯃꯅꯨꯡꯗ ꯑꯩ ꯂꯥꯎ
ꯑꯗꯨꯒ ꯅꯣꯏ ꯅꯣꯏ ꯈꯨꯟꯒꯤ
ꯥꯎ ꯎꯝ ꯑꯁ ꯌꯥꯝ ꯁꯅꯔꯦꯗ ꯑꯩꯈꯣꯏꯗꯤ ꯀꯩꯅꯣꯗꯁꯨ ꯆꯣꯡꯊꯥꯝꯅꯦ ꯆꯤꯡꯗꯩꯁꯨ ꯆꯣꯡꯊꯥꯝꯅꯦ
ꯍꯣꯏ ꯍꯣꯏ ꯎꯝ ꯑꯩꯅ ꯈꯟꯕꯗ ꯅꯣꯏ ꯈꯨꯟꯒꯤ ꯇꯨꯔꯦꯟꯗꯣ
ꯍꯣꯏ
ꯆꯦꯟꯖ ꯑꯗꯨꯝ ꯇꯧꯗꯧ ꯃꯥꯜꯂꯦ ꯃꯑꯣꯡꯗꯣ ꯅꯣꯏꯒꯤꯗꯤ ꯂꯩꯉꯣ ꯌꯥꯝꯕꯅꯤꯅ
ꯍꯣꯏ ꯍꯧꯖꯤꯛꯇꯤ ꯀꯌꯥꯝ ꯂꯨꯗ꯭ꯔꯦ ꯍꯥꯟꯅꯗꯤ ꯑꯩꯈꯣꯏ ꯑꯉꯥꯡ ꯑꯣꯏꯔꯤꯉꯩꯗ ꯌꯥꯝ ꯂꯨꯏꯕ
ꯎꯝ ꯅꯍꯥꯟꯗꯤꯗꯤ ꯑꯗꯨꯐ ꯆꯥꯎꯒꯗꯕꯒꯨꯝ ꯇꯧꯅꯤ ꯍꯦ ꯍꯦ ꯆꯥꯎꯕ ꯍꯧꯔꯦ ꯅꯣꯏꯒꯤ ꯇꯨꯔꯦꯟꯗꯨꯣ ꯄꯥꯛꯄ ꯍꯧꯔꯦꯕ
ꯍꯣꯏ ꯍꯣꯏ ꯄꯥꯛꯂꯥꯛꯄ ꯍꯧꯔꯦ ꯍꯣꯏ ꯎꯝ ꯚꯥꯏ ꯀꯩꯅꯣꯗꯨ ꯍꯥꯟꯅꯗꯤ ꯏꯔꯣꯏꯕꯁꯦ ꯏꯁꯤꯡ ꯖꯨꯟ ꯖꯨꯂꯥꯏ ꯃꯇꯝꯗꯨꯗ ꯏꯁꯤꯡ ꯌꯥꯝ ꯆꯥꯎꯔꯛꯏꯅ
ꯍꯣꯏ ꯍꯣꯏ ꯍꯣꯏ
ꯑꯁ ꯑꯗꯨ ꯃꯇꯝꯗ ꯀꯤꯗꯣꯏꯅ ꯑꯗꯨ ꯃꯇꯝꯗꯔꯣꯏꯔꯤꯕꯅꯤꯅ ꯏꯁꯤꯡꯒ ꯑꯆꯥꯎꯕꯗꯨꯒ ꯄꯨꯟꯅ ꯀꯨꯝꯃꯤꯟꯅꯔꯒ
ꯑꯗꯨ ꯉꯥꯏꯔꯤꯕꯅꯤꯅꯦ ꯑꯩꯈꯣꯏ ꯃꯇꯝꯗ
ꯍꯣꯏ ꯑꯗꯨ ꯉꯥꯏꯕꯅꯦꯕ ꯍꯧꯖꯤꯛꯇꯤ ꯍꯧꯖꯤꯛꯇꯤ ꯍꯦꯡꯉꯒ ꯑꯗꯨꯝ ꯀꯤꯗꯤ ꯀꯤꯌꯦꯀꯣ
ꯀꯤꯕꯗꯤ ꯀꯤꯗꯦꯗ ꯑꯩꯗꯤ ꯑꯗꯨ ꯑꯣꯏꯔꯁꯨ ꯀꯩꯅꯣ ꯇꯧ ꯏꯔꯣꯏꯕꯗ ꯏꯁꯤꯡꯗꯣ ꯍꯧꯖꯤꯛꯇꯤ ꯑꯉꯥꯡ ꯑꯣꯏꯔꯤꯀꯥꯟꯗ ꯃꯣꯠꯄ ꯃꯣꯠꯠꯇꯕ ꯈꯪꯗꯕꯅꯤꯅ ꯅꯨꯡꯉꯥꯏꯕ ꯍꯧꯖꯤꯛꯇꯤ ꯑꯁ ꯁꯣꯛꯄ ꯇꯜꯂꯦꯗ
ꯍꯣꯏ ꯑꯁ ꯑꯗꯨ ꯑꯣꯏꯔꯁꯨ ꯑꯩꯗꯤ ꯑꯗꯨꯝ ꯃꯔꯛꯇꯗꯤ ꯁꯦꯡꯕ ꯃꯇꯝꯗꯗꯤ ꯏꯔꯣꯏ ꯏꯔꯣꯏꯗ ꯑꯗꯨꯝ ꯕꯤꯠꯇ ꯃꯥꯗꯀꯣ ꯍꯣꯏ
ꯇꯧꯣꯏꯗ
ꯑꯗꯨ ꯀꯔꯤ ꯍꯥꯏꯅꯤ ꯊꯕꯛꯀꯨꯝꯕ ꯆꯠꯂ ꯍꯜꯂꯛꯄ ꯆꯤꯡꯗꯒꯤ ꯑꯗꯨꯝ ꯃꯇꯝꯝꯒꯨꯝꯗꯤ ꯑꯗꯨꯝ ꯏꯔꯣꯏꯌꯦꯗ
ꯚꯛꯇꯗꯤ ꯏꯔꯣꯏꯅꯤꯡꯉꯤ
ꯎꯝ
ꯏꯁꯤꯡ ꯁꯦꯡꯕ ꯃꯇꯝꯗ ꯅꯍꯥꯟ ꯗꯥꯎꯀꯤ ꯆꯠꯄ ꯃꯇꯝꯗ ꯗꯥꯎꯀꯤꯗꯁꯨ ꯏꯔꯣꯏꯈ꯭ꯔꯦ
ꯑ ꯑꯆꯥ ꯑꯆꯥ
ꯟꯕꯅꯤꯅ ꯍꯥꯏꯕꯗꯤ ꯔꯟꯅꯤꯡ ꯋꯥꯇꯔꯅꯤꯅ ꯃꯣꯠ ꯂꯣꯏꯕꯀꯣ
ꯍꯣꯏ ꯍꯣꯏ ꯑꯁ ꯑꯗꯨ ꯏꯔꯣꯏꯕ ꯍꯩꯈ꯭ꯔ ꯃꯇꯨꯡꯗ ꯑꯩꯗꯤ ꯍꯤꯔꯣ ꯌꯥꯝ ꯑꯣꯟꯈ꯭ꯔꯕꯅꯦꯍꯦ ꯅꯨꯄꯤꯒꯤꯗꯃꯛꯇꯤ ꯍꯤꯔꯣ ꯌꯥꯝ ꯑꯣꯟꯈ꯭ꯔꯕꯅꯦꯍꯦ
ꯇꯧ ꯇꯧ꯭ꯔꯣꯕꯨꯅꯤ ꯈꯪꯦ ꯅꯪ ꯅꯁꯥꯛꯇꯣ
ꯅꯠꯇ ꯂꯨꯨꯞꯄꯒ ꯀꯥꯟꯕꯤꯕ ꯈꯣꯏꯗꯣ ꯑꯁ ꯅꯨꯄꯤ ꯌꯥꯝ ꯂꯨꯞ ꯀꯟꯅ
ꯈꯪꯉꯅꯤ ꯈꯪꯉꯅꯤ ꯅꯪꯒꯤ ꯅꯪꯒꯤ ꯀꯟꯕꯤꯕꯒ ꯇꯥꯔꯒꯦꯠ ꯑꯃ ꯂꯩꯔꯤꯅꯦ ꯈꯉꯦꯗ ꯈꯪꯉꯦꯗ
ꯑꯁ ꯑꯍꯟ ꯐꯥꯎ ꯀꯟꯕꯤꯅꯤꯗ ꯑꯍꯟ ꯑꯍꯟꯈꯣꯏ ꯐꯥꯎ ꯃꯣꯏ ꯏꯔꯣꯏꯕ ꯍꯩꯇꯕꯤꯗ ꯃꯌꯥꯏ ꯃꯇꯥꯏꯗ ꯃꯇꯥꯏꯗꯗꯤ ꯌꯥꯝ ꯂꯨꯗꯦꯅ ꯂꯨꯗꯦ ꯂꯨꯗꯦ ꯇꯧꯔꯒ ꯑꯗꯨꯝ ꯇꯤꯡꯁꯤꯟꯈ꯭ꯔꯕ ꯑꯗꯨꯃꯥꯏꯅ ꯇꯧ ꯇꯧꯋ ꯍꯥꯏꯕ
ꯎꯝ ꯑꯩꯈꯣꯏꯒꯤ ꯐꯕꯗꯤ ꯏꯀꯣ ꯄꯥꯛꯔ ꯂꯩꯕꯗꯨꯗ ꯁ꯭ꯋꯤꯝꯃꯤꯡ ꯄꯨꯜ ꯑꯃ ꯑꯣꯏꯅ ꯁꯦꯝꯃꯤꯗꯅ
ꯍꯣꯏ ꯍꯣꯏ
ꯑꯗꯨ ꯁꯦꯝꯃꯀꯥꯟꯗ ꯀꯩꯅꯣ ꯇꯧꯍꯅꯤ ꯏꯁꯤꯡꯗꯣ ꯃꯔꯛ ꯃꯔꯛꯇ ꯂꯧꯊꯣꯛꯑꯒ ꯍꯥꯞꯄꯗꯨꯅ ꯐꯩꯕ ꯀꯨꯏꯅ ꯇꯧꯗ꯭ꯔꯗꯤ ꯀꯨꯏꯅ ꯂꯧꯊꯣꯛꯇ꯭ꯔꯗꯤ ꯏꯁꯤꯡꯗꯣ ꯃꯣꯠꯄꯗꯣ ꯀꯔꯤ ꯍꯥꯏꯁꯤꯔꯥ ꯑꯃ ꯑꯃ ꯃꯣꯠꯄꯁꯨ ꯈꯔ ꯇꯣꯡꯉꯥꯜꯂꯦ
ꯍꯣꯏ ꯍꯣꯏ ꯍꯣꯏ
ꯑꯗꯨꯗꯗꯤ ꯏꯔꯣꯏꯅꯤꯡꯗꯦꯕ
ꯎꯝ
ꯑꯁ ꯃꯗꯨꯗꯒꯤ ꯏꯔꯣꯏꯕꯅꯤ ꯑꯩꯈꯣꯏ ꯑꯩ ꯌꯨꯝ ꯅꯍꯥꯟ ꯃꯈꯥꯒꯤꯗꯣ ꯈꯪꯕ꯭ꯔꯣ
ꯍꯣꯏ ꯍꯣꯏ ꯈꯪꯗꯥꯥꯏ
ꯃꯗꯨ ꯃꯈꯥꯗ ꯂꯩꯕ ꯀꯥꯟꯗ ꯃꯤ ꯂꯥꯛꯇ꯭ꯔꯤꯕ ꯃꯣꯝꯇ ꯏꯀꯣ ꯄꯥꯔꯛꯁꯦ ꯁꯦꯝꯃꯅꯦꯕ
ꯎꯝ
ꯑꯗꯨꯒꯤ ꯅꯣꯏ ꯀꯃꯥꯏꯅ ꯃꯗꯨꯒꯤ ꯄꯨꯜꯗꯨ ꯅꯣꯏ ꯀꯃꯥꯏꯅ ꯇꯥꯕ꯭ꯔꯣ
ꯑꯣꯔ ꯌ ꯃꯥꯗꯤ ꯇꯥꯏ
ꯎ ꯄꯨꯨꯜꯒꯤ ꯃꯃꯤꯡ ꯂꯩꯕꯅꯤꯅꯦ ꯃꯦꯡꯒꯣꯒ ꯑꯦꯄꯜ ꯍꯥꯏꯕꯗꯣ
ꯍꯄ꯭ꯔꯤ ꯏꯅꯦꯕ
ꯃꯗꯨꯒꯤ ꯄꯨꯜ ꯑꯅꯤ ꯂꯩꯗꯅ
ꯍꯣꯏ ꯍꯣꯏ ꯍꯣꯏ
ꯔꯥꯎꯟ ꯑꯃꯗ ꯂꯩꯕꯗꯨꯅ ꯑꯩꯅ ꯑꯦꯄꯜ ꯍꯥꯏꯩꯅ ꯊꯣꯟꯕꯅꯤ ꯑꯃꯗꯅꯦ ꯃꯦꯡꯒꯣꯅ ꯑꯩ ꯑꯩꯅ ꯊꯣꯟꯕꯅꯤꯅ ꯑꯗꯨꯝ ꯆꯠꯈ꯭ꯔꯦ ꯑꯗꯨꯃꯥꯏꯅ
ꯑꯣ ꯑꯆꯥ ꯑꯆꯥ
ꯃꯦꯡꯒꯣꯒꯕꯜ ꯀꯅꯥꯅ ꯊ ꯊꯣꯟꯒꯦꯔꯅꯦ
ꯎꯝ
ꯑꯦꯄꯜ ꯄꯣꯟ ꯃꯦꯡꯒꯣ ꯄꯣꯟ ꯍꯥꯏꯅ ꯃꯤꯡ ꯊꯣꯂꯒ ꯑꯁ ꯑꯗꯨꯕꯨ ꯑꯗꯨꯁꯨ ꯑꯦꯄꯜꯗꯨꯗꯤ ꯃꯤꯃꯥ ꯁꯤꯈ꯭ꯔꯕꯅꯤꯅꯦ
ꯍꯣꯏ ꯍꯣꯏ ꯑꯩ ꯋꯥꯔꯤꯔꯗꯤ ꯍꯥ ꯄꯦ ꯇꯥꯏ
ꯑꯁ ꯅꯨꯡꯉꯥꯏꯇꯦ ꯅꯨꯡꯉꯥꯏꯇꯦ
ꯑꯩꯈꯣꯏ ꯍꯣꯏ ꯀꯩꯅꯣꯗꯨ ꯍꯧꯖꯤꯛꯀꯤ ꯋꯥꯔꯤꯗꯨ ꯑꯩꯈꯣꯏ ꯁ꯭ꯀꯨꯜꯗ ꯀꯥꯔꯝꯕ ꯃꯥꯜꯂꯦ ꯑꯩꯅ ꯀꯥꯔꯝꯕ ꯁ꯭ꯀꯨꯜꯗꯨꯗ ꯀꯗ
ꯑꯣꯏꯔꯝꯕ ꯌꯥꯏ ꯀꯤꯕꯅꯦꯍ ꯑꯗꯨꯝ ꯏꯁꯇꯣꯔꯤꯗ ꯃꯗꯨꯒꯤ ꯃꯇꯨꯡꯗꯅꯤ ꯅ ꯑꯩꯈꯣꯏꯅ ꯏꯔꯣꯏꯕꯗ ꯀꯤ ꯀꯤꯈꯤꯕꯗꯣ
ꯎꯝ
ꯃꯣꯏꯅ ꯒ꯭ꯂꯥꯁꯀꯨꯝꯕꯗꯨꯁꯨ ꯃꯅꯨꯡꯗ ꯊꯨꯒꯥꯏꯔꯒ ꯍꯥꯞꯄꯦ
ꯑꯣꯏ
ꯈꯣꯡ ꯑꯅꯤꯔꯥꯒꯨꯝꯕ ꯀꯛꯈ꯭ꯔꯦ ꯑꯗꯨꯗ
ꯑꯆꯥ
ꯏꯔꯣꯏꯕ ꯀꯥꯟꯗ ꯑꯩꯈꯣꯏ ꯑꯩꯈꯣꯏ ꯅꯨꯄꯥꯁꯤꯡꯗꯤ ꯆꯠꯂꯒ ꯑꯥꯗ ꯁꯣꯛꯅꯤꯡꯉꯤꯗꯅ
ꯍꯣꯏ ꯍꯣꯏ ꯎꯝ
ꯑꯣ ꯁꯣꯛꯄꯣ ꯅꯥꯕ ꯀꯥꯟꯗ ꯑꯗꯨꯝ ꯀ꯭ꯂꯒꯥꯁ ꯑꯃ ꯑꯅꯤꯔꯛꯃꯨꯛ ꯀꯛꯈ꯭ꯔꯦ
ꯅꯪꯗꯤ ꯀꯩꯅꯣ ꯇꯧꯕ ꯀꯥꯟꯗ ꯏꯔꯣꯏꯕ ꯀꯥꯟꯗ ꯏꯁꯤꯡ ꯊꯛꯈꯤꯕ ꯌꯥꯎꯕ꯭ꯔꯥ ꯌꯥꯎꯗꯦ ꯑꯗꯨꯝ ꯍꯩꯔꯁꯨ
ꯏꯁꯤꯡ ꯊꯛꯄꯗꯤ
ꯑꯗꯨꯝ ꯔꯥꯎ ꯅꯠꯇ ꯀꯩꯅꯣ ꯇꯧꯔꯤꯉꯩꯗ ꯏꯔꯣꯏꯔꯤꯉꯩꯗ
ꯃꯔꯛꯇꯗꯤ ꯊꯛꯄ ꯍꯥꯏꯕꯁꯦ ꯑꯗꯨꯝ ꯁꯤꯅꯤꯉꯥꯏ ꯏꯔꯣꯏꯕ ꯉꯝꯗꯕꯒꯤ ꯅꯠꯇꯕ ꯃꯔꯛꯇꯗꯤ ꯃꯔꯛ ꯑꯗꯨꯝ ꯆꯪꯉꯦꯗ
ꯑꯗꯨ ꯀꯩꯅꯣ ꯑꯩꯈꯣꯏ ꯇꯥꯟꯅꯔꯤꯕ ꯁꯅꯥꯕꯨ ꯈꯣꯠꯄ ꯃꯇꯝꯗꯣ ꯂꯨꯞꯄ ꯃꯇꯝꯗꯣ
ꯑꯥ
ꯑꯗꯨꯗ ꯃꯔꯛꯇ ꯆꯪ ꯆꯪꯉꯦ ꯏꯁꯤꯡ ꯆꯥꯎꯕ ꯑꯃ ꯇꯝꯗꯦ
ꯎꯝ ꯍꯣꯏ ꯍꯣꯏ ꯑꯁ ꯑꯩꯗꯤ ꯂꯨꯞꯨꯔꯒ ꯆꯠꯄꯗꯤ ꯑꯥ ꯆꯄ ꯆꯠꯄ ꯌꯥꯏꯍꯦ ꯍꯧꯖꯤꯛ ꯐꯥꯎ ꯌꯥꯔꯦ ꯅꯍꯥꯟ
ꯐꯔꯦꯅꯦ ꯐꯔꯦꯅꯦ ꯐꯔꯦꯅꯦ ꯐꯔꯦꯅꯦ ꯇꯦꯛꯅꯤꯛ ꯇ ꯍꯥꯏꯔꯣꯅꯦ ꯅꯪꯒꯦ ꯇꯦꯛꯦꯛꯅꯤꯛ ꯇ
ꯑꯩꯒꯤꯗꯤ ꯃꯈꯥ ꯀꯨꯝꯃꯔꯒ ꯊ꯭ꯔꯁꯇꯨ ꯃꯈꯥꯗꯒꯤ ꯀꯤꯛ ꯇꯧꯕꯗꯣ ꯀꯥꯎꯕꯗꯣ ꯃꯅꯨꯡꯗ ꯀꯥꯎꯒꯅꯤ ꯃꯃꯤꯒꯨꯝꯅ ꯃꯄꯥꯟꯗꯒꯤ ꯍ ꯀꯥꯎꯗꯣꯏꯕ ꯑꯗꯨ ꯍꯪꯉꯣꯏꯒꯨꯝꯅ ꯇꯧꯕꯅꯦ ꯃꯅꯨꯡꯗꯗꯤ ꯃꯅꯨꯡꯗꯗꯤ ꯍꯪꯉꯣꯏꯒꯨꯝꯕ ꯇꯧꯗ꯭ꯔꯗꯤ ꯌꯥꯗꯦꯗ ꯆꯣꯡ ꯑꯥꯗ꯭ꯔꯦ ꯆꯣꯡꯊꯥꯗ꯭ꯔꯗꯤ ꯑꯗꯣ ꯆꯣꯡꯗ꯭ꯔꯗꯤ ꯏꯁꯤꯡ ꯃꯅꯨꯡꯗ ꯂ ꯄꯥꯍꯜꯂꯒ ꯈꯣꯡꯅ ꯀꯥꯎꯕꯗꯣ ꯑꯗꯨꯗ ꯑꯗꯨꯝ ꯍꯪꯉꯣꯏꯒꯨꯝꯅ ꯈꯔ ꯈꯔ ꯆꯠꯄ
ꯑꯥ ꯑꯩꯈꯣꯏ ꯑꯩꯈꯣꯏꯁꯦ ꯃꯦꯟꯒꯤ ꯏꯔꯣꯏꯕ ꯍꯩ ꯍꯩꯇꯦꯞꯁꯤ ꯀꯩꯅꯣꯗ ꯇꯥꯔꯦ ꯂꯨꯞꯄꯗꯨꯗ ꯇꯥꯕꯅꯤꯀꯣ ꯏꯁꯀꯤꯜ ꯏꯁꯀꯤꯜꯁꯦ ꯑꯗꯨꯗ ꯂꯥꯛꯄꯅꯦꯕ
ꯎꯝ
ꯁꯄꯣꯁ ꯏꯕꯥꯅꯤꯁꯤ ꯅꯪ ꯑꯣꯏꯔꯦꯅ ꯈꯜꯂꯁꯦ ꯅꯃꯪꯅ ꯇꯥꯟꯅꯔꯏꯅ
ꯍꯣꯏ ꯍꯣꯏ
ꯁꯨꯆꯦꯟ ꯆꯦꯟꯗꯕꯤꯗ ꯅꯪ ꯉꯥꯏꯔꯒ